ꯍꯂꯣ
ꯍꯥꯎ
ꯀꯩꯩꯅꯪ ꯆꯥꯔꯒꯦ
ꯎꯝ ꯀꯥꯡꯪꯁꯣꯏ ꯆꯔ ꯂꯥꯛꯗꯤ
ꯑꯩ ꯍꯋꯥꯏ ꯊꯣꯡꯄ ꯆꯥꯏꯔꯦ ꯀꯥꯡꯒꯧ ꯑꯃꯒ
ꯑꯣ ꯈꯁ ꯀꯥꯝ ꯍꯕ ꯇꯋꯦ ꯅꯪ ꯉꯁꯥꯏ ꯀꯥꯡꯁꯣꯏ ꯍꯥꯏꯔꯝꯕꯗꯣ ꯎꯝ ꯑꯗꯨꯗ ꯆꯞ ꯆꯥꯅꯏꯌꯦ ꯑꯩꯈꯣꯏ ꯃꯥꯜꯁꯨ ꯀꯥꯡꯁꯨꯣꯏ ꯊꯣꯡꯁꯤꯜꯂꯁꯤꯦ
ꯎ ꯍꯥꯎꯔꯤ ꯀꯥꯡꯁꯣꯏꯁꯦ ꯏꯁ꯭ꯅꯣꯒ ꯆꯨꯕꯁꯤꯗ ꯍꯥꯎꯔꯝꯒꯅꯤ
ꯍꯥꯎ ꯗꯤꯤ ꯑꯗꯨꯗꯤꯦ ꯁꯦ ꯃꯤ ꯇ ꯅ ꯍꯣꯏ
ꯎꯝ ꯑꯣꯈꯣꯏ ꯍꯧꯖꯤ ꯀ ꯆꯨꯜ
ꯍ ꯃꯥꯏ ꯀꯩꯁꯨ ꯃꯅ ꯇꯕꯖꯥ
ꯎꯝ ꯅꯨꯡꯊꯤꯟꯒ ꯇꯨꯝꯗ꯭ꯔꯕꯣ ꯅꯪꯕꯣ ꯍꯥꯥ ꯍꯣꯀꯣ ꯄꯥꯏꯌꯨ ꯀꯣ ꯊꯥꯈ꯭ꯔꯕꯅꯦ ꯅꯨꯡꯊꯤꯟꯗꯤ ꯇꯨꯝꯗ꯭ꯔꯕ ꯇꯔꯕꯨ ꯍꯜꯂꯣ